ꯍꯜꯂꯣ ꯑꯩꯗꯤꯅꯦ ꯈꯪꯕ꯭ꯔꯥ ꯏꯊꯟꯇ ꯋꯥ ꯉꯥꯡꯉ ꯂꯩꯍꯧꯔꯤꯕ ꯈꯪꯕ꯭ꯔꯥ ꯋꯥꯔꯤ ꯁꯥꯕꯁꯦ ꯈꯪꯍꯧꯗꯦꯕ ꯌꯥꯝꯅ
ꯑꯩ ꯅꯪ ꯃꯨꯠꯈꯤꯕꯗꯒꯤ ꯑꯗꯨꯝ ꯑꯣꯁꯤꯟꯁꯦ ꯁꯦꯕꯤ ꯁꯥꯇ꯭ꯔ ꯑꯃ ꯀꯣꯏꯔꯝꯕ꯭ꯔꯥ ꯍꯪꯕꯗꯣ ꯀꯅꯥꯅꯣ ꯃꯃꯤꯡ ꯀꯩ ꯀꯧꯒꯦ
ꯑꯗꯨꯗꯤ ꯀꯥꯎꯔꯦ ꯑꯃ ꯊꯥꯏꯅ ꯀꯣ ꯑꯩꯈꯣꯏꯅ ꯀꯣꯂꯦꯖ ꯀꯥꯔꯤ ꯀꯥꯟꯗ ꯑꯣꯏꯗꯣꯏꯅꯦꯕ ꯑꯗꯨꯗ ꯑꯃ ꯏꯕꯥꯅꯤꯗꯣ ꯀꯩꯅꯣꯗ ꯑꯣꯏꯗꯅ ꯐꯦꯁꯕꯨꯛꯇ ꯐ꯭ꯔꯦꯟ ꯑꯣꯏꯔꯝ ꯑꯣꯏꯕꯒꯨꯝ ꯇꯧꯕꯅꯦꯕ ꯑꯗꯨꯗ ꯅꯪꯅ ꯇꯦꯛ ꯇꯧꯅꯔꯝꯃꯦꯕ ꯑꯗꯨꯒ ꯏꯕꯥꯅꯤ ꯈꯪꯅꯕꯗꯤ ꯀꯣꯟꯅꯅꯦꯕ ꯑꯗꯨꯒꯤ ꯑꯩꯅ ꯅꯪꯗꯣ ꯈꯪꯕꯅꯦꯕ
ꯐꯥꯜꯒꯨꯅꯤꯗꯨꯔꯥ
ꯐꯥꯜꯒꯨꯅꯤ ꯀꯧꯕ꯭ꯔꯥ ꯈꯪꯗꯦ ꯑꯗꯨꯃꯥꯏꯅ ꯑꯃ ꯑꯣꯏꯔꯝꯒꯅꯤ ꯁꯦꯟ ꯖꯣꯁꯦꯞꯀꯤ ꯁꯥꯇ꯭ꯔ ꯑꯩꯅ ꯑꯩꯅ ꯈꯪꯕ ꯃꯤꯗꯤ ꯑꯣꯏꯗꯤ ꯑꯣꯏꯕꯅꯦꯕ ꯍꯥꯏꯗꯤ
ꯁꯦꯟꯖꯣꯁꯦꯞꯀꯤ ꯁꯥꯇ꯭ꯔ ꯍꯥꯏꯁꯦ ꯔꯥꯍꯨꯜ ꯁꯣꯏꯕꯝ ꯍꯥꯏꯕ ꯑꯃ ꯋꯥꯔꯤ ꯁꯥꯟꯅꯔꯝꯃꯦꯕ ꯈꯪꯕ꯭ꯔꯥ
ꯇꯦꯛ ꯇꯧꯅꯔꯗꯤ ꯐꯦꯁꯕꯨꯛꯇ ꯇꯦꯛ ꯇꯧꯅꯕ
ꯑꯩ ꯆꯤꯡꯈꯠꯂ ꯌꯦꯡꯉꯨꯗ꯭ꯔꯦ
ꯅꯠꯇꯦ ꯑꯁ ꯑꯩꯅ ꯍꯥꯏꯁꯦ ꯊꯥꯏꯅ ꯑꯩꯅꯒꯤ ꯊꯥꯏꯅꯒꯤ ꯋꯥꯔꯤꯅꯤ ꯅꯪ ꯅꯤꯡꯁꯤꯡꯉꯔꯣꯏ
ꯑꯩ ꯀꯥꯎꯔꯦ
ꯆꯍꯤ ꯑꯅꯤꯃꯨꯛꯀꯤ ꯑꯗꯨꯋꯥꯏꯒꯤ ꯃꯃꯥꯡꯒꯤ ꯑꯥ ꯊꯥꯏꯅꯩ ꯋꯥꯔꯤꯅꯦꯕ ꯑꯩꯅ ꯐꯦꯁꯕꯨꯛ
ꯑꯩ ꯁꯦꯖꯁ ꯁꯦꯖꯔ ꯆꯀꯤꯅꯣ ꯅꯨꯄꯥꯗꯨ ꯀꯅ ꯑꯩ ꯈꯪꯗꯦ
ꯅꯠꯇꯦꯕ ꯑꯗꯨ ꯑꯩ ꯑꯩ ꯍꯥꯏꯔꯛꯀꯦꯕ ꯑꯗꯨ ꯁꯤ ꯁꯦꯟꯖꯦꯞꯀꯤ ꯅꯨꯄꯥꯁꯦ ꯑꯩꯅ ꯈꯪꯕ ꯈꯪꯕ ꯍꯥꯏꯁꯦ ꯀꯩꯅꯣ ꯑꯩꯒꯤ ꯑꯦꯛꯁꯀꯤ ꯃꯃꯥꯟꯅꯕ꯭ꯔꯥ ꯀꯩꯅꯣ ꯑꯗꯨꯃꯥꯏꯅ ꯑꯃ ꯑꯗꯨꯃꯥꯏꯅ ꯇꯧꯔꯒ ꯈꯪꯈꯤꯕ ꯃꯤ ꯑꯃꯗꯤ ꯑꯣꯏꯔꯒ ꯑꯗꯨꯃꯥꯏꯅ ꯇꯦꯛ ꯇꯧꯅꯕꯗꯒꯤ ꯎ
ꯅꯪ ꯑꯦꯛꯁꯁꯤꯅ ꯀꯅꯥꯅꯣ
ꯈꯪꯒꯗ꯭ꯔꯥ ꯈꯪꯗꯤꯌꯦ ꯃꯥꯂꯦꯝ ꯍꯥꯏꯅ ꯑꯃ
ꯃꯥꯂꯦꯝ ꯃꯤꯂꯟ ꯅꯠꯇꯕ
ꯑꯩꯅꯁꯦ ꯊꯥꯏꯅ ꯀꯩꯅꯣ ꯂꯥꯏꯁ꯭ꯔꯝ
ꯃꯥꯂꯦꯝ ꯂꯥꯏꯁ꯭ꯔꯝ ꯈꯪꯗꯤꯌꯦ
ꯀꯩꯅꯣ ꯇꯧꯕ ꯑꯣꯏꯔꯕꯅꯦ ꯑꯗꯨꯃꯥꯏꯅ ꯃ꯭ꯌꯨꯆꯨꯌꯜ ꯑꯣꯏꯕ ꯑꯃ ꯑꯗꯨꯃꯥꯏꯅ ꯑꯣꯏꯒꯤꯕꯗ ꯈꯪꯕꯅꯦꯕ ꯑꯩꯅ ꯑꯩꯅ ꯍꯥꯏꯁꯦ ꯑꯩꯅ ꯍꯥꯏꯁꯦ ꯊꯥꯏꯅꯒꯤ ꯋꯥꯔꯤꯅꯦ ꯑꯗꯨꯅꯦ ꯀ꯭ꯂꯥꯁ ꯇꯨꯌꯦꯜꯞꯀꯤ ꯃꯇꯝꯒꯤ ꯋꯥꯔꯤꯅꯦꯕ ꯑꯗꯨꯒ ꯑꯩꯅ ꯀꯣꯂꯦꯖ ꯑꯩꯈꯣꯏꯅ ꯀꯣꯂꯦꯖ ꯀꯥꯕ ꯃꯇꯝꯒꯤꯗꯣ ꯑꯗꯥꯏꯒꯤ ꯇꯥꯒꯤꯗꯗ ꯀꯩꯅꯣ ꯇꯧꯈꯤꯕ ꯇꯦꯛꯇꯧꯅꯕ ꯎꯈꯤꯕꯅꯦ
ꯑꯣꯍꯣ ꯑꯗꯨꯗꯤ ꯑꯗꯨꯗꯤ ꯑꯗꯨꯗꯤ ꯑꯗꯨꯗꯤ ꯐꯥꯜꯒꯨꯅꯤ ꯑꯣꯏꯗꯣꯏꯅꯦ ꯀꯣꯂꯦꯁ ꯑꯍꯥꯟꯕ ꯀꯔꯛꯄ ꯄꯒꯤ ꯍꯥꯏꯕ ꯅꯠꯇ꯭ꯔꯣ ꯑꯗꯨꯗꯤ ꯐꯥꯜ ꯒꯨꯅꯤ ꯑꯣꯏꯗꯣꯏꯅꯦ ꯕꯥꯃꯣꯟ ꯅꯨꯄꯥ ꯑꯃ ꯈꯪꯅꯔꯝꯃꯤ ꯑꯗꯨꯁꯨꯅꯦ ꯈꯪꯕ ꯑꯩꯅ ꯋꯥꯏ ꯇꯝꯃꯝꯗꯧ ꯃꯥꯜꯂꯦꯕ ꯑꯩꯅ ꯋꯥꯔꯤ ꯁꯥꯟꯅꯅꯤꯡꯉꯛꯇꯗꯗꯅꯦ ꯈꯪꯕ꯭ꯔꯥ ꯑ ꯇꯣꯛꯅꯔꯁꯦ ꯁꯦ ꯍꯥꯏ ꯃꯥꯁꯦ ꯍꯣꯏ ꯍꯥꯏ ꯑꯗꯨꯒꯅꯦ ꯑ ꯅꯝꯕꯔꯗꯤ ꯑꯗꯨꯝ ꯂꯩꯅꯕ ꯈꯪꯕ ꯑꯗꯨꯒꯅꯦ ꯕꯥꯔꯗꯦ ꯋꯤꯁ ꯇꯧꯔꯒ ꯊꯦꯡꯀ꯭ꯌꯨ ꯍꯥꯏꯔꯒ ꯐꯨꯜꯁ꯭ꯇꯣꯞ ꯅꯝꯃꯝ ꯊꯥꯌ‌ꯦꯕ ꯈꯪꯕ꯭ꯔꯥ ꯁꯤꯟ ꯇꯧꯔꯥ ꯍꯜꯂꯛꯈꯤꯗ꯭ꯔ‌ꯦ ꯑꯗꯨꯝ
ꯑꯁ ꯌꯥꯝ ꯃꯥꯟꯅꯩ ꯃꯤ ꯋꯥꯔꯤ ꯁꯥꯟꯅꯔꯅꯤꯉꯛꯇ꯭ꯔꯒ ꯃꯤꯁꯦ ꯍꯟꯊꯕꯗꯣ
ꯍꯣꯏ ꯍꯣꯏ ꯑꯗꯨꯃꯥꯏꯅ ꯇꯧꯔ ꯃꯥꯁꯁꯨ ꯁꯨꯝꯂ ꯑꯩ ꯃꯥꯁꯨ ꯇꯜꯂꯛꯄ ꯃꯥꯜꯂꯕ ꯁꯤ ꯁꯨꯝ ꯇꯜꯂꯛꯑꯕ ꯀ ꯇꯧꯖꯔꯨꯅꯤꯒꯦꯅ ꯑꯩꯁꯦ ꯑꯗꯨ ꯑꯗꯨ ꯑꯣꯏꯔꯝꯅꯤ ꯑꯩ ꯀꯥꯔ ꯃꯥ ꯀꯩꯁꯨ ꯇꯝꯃꯛ ꯀꯥꯔꯦꯕ
ꯑ ꯑꯩ ꯍꯥꯏꯁꯟꯖꯣꯁꯦꯞ ꯁꯥꯇꯗꯤ ꯑꯣꯏꯕ
ꯑꯣꯏꯗꯤ ꯑꯣꯏ ꯍꯣꯏ ꯑꯣꯏꯔꯝꯗꯣꯏꯅꯦ ꯑꯗꯨꯏꯗꯤ
ꯇꯦꯛ ꯇꯧꯅꯈꯤꯕꯗ ꯎꯈ꯭ꯔꯤꯅꯦꯕ ꯑꯩꯅ ꯑꯗꯨꯒ ꯐ꯭ꯔꯦꯟꯅ ꯀꯣꯟꯅ ꯑꯍꯣꯏ ꯍꯣꯏ ꯑꯗꯨꯗꯣ ꯑꯣꯏꯔꯝꯒꯅꯤ
ꯑ ꯐꯔꯅ ꯑ ꯈꯪꯅꯗ꯭ꯔꯦ ꯑꯗꯨꯀꯥꯟꯗꯗꯤ ꯑꯩꯈꯣꯏ ꯀꯂꯦꯁꯝꯕ ꯀꯥꯛꯄ ꯏ ꯑꯗꯨꯏꯗꯗꯤ
ꯑꯗꯨꯒꯤ ꯃꯇꯨꯡ ꯀꯣꯟꯅ ꯑꯃꯅꯕꯨ ꯁꯨꯝ ꯋꯥꯔꯤ ꯂꯤꯔꯛꯄꯗ ꯑꯩꯅ ꯑꯣ ꯈꯪꯉꯦ ꯑꯗꯨꯗꯣꯅ ꯑꯃ ꯎꯈꯤꯕꯗꯣ ꯑꯗꯨ ꯗ ꯅꯤꯡꯁꯤꯡꯉꯛꯄꯅꯦꯕ ꯑꯗꯨꯒ ꯃꯁꯛꯅ ꯀꯣꯟ ꯅ ꯎꯅꯕꯅꯤꯗꯅ ꯍꯧꯖꯤꯛ ꯀ ꯅꯝꯕꯔꯁꯨ ꯂꯩꯅꯗꯣꯔꯦ ꯑꯩꯅ ꯋꯥ ꯉꯥꯡ ꯂꯩꯔꯦꯅ ꯉꯥꯡꯉꯣ
ꯉꯁꯥꯏꯗꯩ ꯉꯥꯡꯉꯤꯗꯨꯗꯤ ꯑꯩꯁꯨ ꯑꯣꯏꯗꯣꯏꯅꯦ ꯃꯥ ꯑꯣꯏꯗꯣꯏꯅꯦ ꯑꯗꯨꯏꯗꯤ ꯃꯁꯛ ꯀꯣꯟꯅ ꯈꯪꯅꯗꯣꯏꯅꯦꯕ ꯀꯇꯦ ꯆꯃꯤ ꯆꯨꯝ ꯐꯕꯅꯤ ꯑꯣꯏꯗꯣꯏꯅꯦ ꯑꯗꯨꯒ ꯃꯥꯏ ꯅꯨꯄꯤ ꯑꯦꯛꯁꯅꯒ ꯑꯩꯁꯦ ꯊꯤꯒꯠꯂꯛꯇꯅꯒ ꯇꯧꯗꯅ ꯀꯩꯝꯇꯁꯨ ꯀꯩꯇꯁꯨ ꯋꯥꯔꯤꯕꯨ ꯁ ꯐꯖꯅꯕꯨ ꯁꯥꯟꯅꯈꯤꯗꯦꯅꯦ ꯑꯗꯨ ꯀꯃꯥꯏꯅ ꯄꯤꯔ ꯐ ꯑꯗꯨꯝ ꯃꯥꯏꯛꯁꯤꯟꯅꯒ ꯊꯤꯒꯠꯂꯛꯇꯒ ꯇꯧꯗꯅ ꯏꯟꯁꯇꯥꯒ꯭ꯔꯥꯝꯗꯒ ꯍꯪꯗꯅ ꯃꯤꯉꯣꯟꯗꯒ ꯍꯪꯗꯔꯝꯃꯤ ꯍꯪꯉꯛꯑꯦ ꯑꯩꯈꯣꯏ ꯑꯉꯥꯡ ꯑꯃꯈꯛꯅ ꯁꯨꯃꯥꯏ ꯁꯨꯃꯥꯏꯅ ꯇꯧꯔꯒ ꯍꯪꯉꯛꯑꯦ ꯈꯪꯕꯥ ꯈꯣꯠꯄ꯭ꯔꯅ ꯑꯩꯅ ꯈ ꯍꯦ ꯍꯦ ꯑ ꯍꯥꯏꯦꯗꯅ ꯑꯁ ꯑꯗꯨ ꯋꯥꯕꯣꯅ ꯍꯥꯏꯗꯤ ꯀꯩꯁꯨꯝꯇ ꯀꯩ ꯍꯥꯏꯅꯤ ꯀꯌꯥꯝ ꯀꯨꯏꯅꯒ ꯀ‌ꯣꯏꯅ ꯆꯍꯤ ꯃꯔꯤ ꯃꯉꯥ ꯀ‌ꯣꯏꯅꯔꯛꯄꯩ ꯇꯥꯏꯄꯇꯥꯒ ꯊꯤꯒꯠꯂꯛꯏ ꯑꯗꯨꯕꯨꯕ ꯌꯥꯝ ꯅ‌ꯣꯛꯅꯤꯡꯉꯥꯕ ꯑꯗꯣ ꯑꯩꯗꯤ ꯌꯥꯝꯅ ꯑꯗꯨꯗ ꯅꯨꯄꯤꯗꯨꯁꯨ ꯑꯊꯤꯕ ꯑꯃ ꯀ‌ꯣꯏꯒꯤꯕꯅꯤ ꯍꯥꯏꯕ ꯑꯥ ꯊꯧꯔꯣꯏ ꯆꯨꯞꯄ ꯃꯥꯟꯕ ꯃꯆꯤꯟ ꯅ ꯇꯧꯔꯆꯧ ꯑꯃ ꯑꯩ ꯑꯩ ꯑꯩꯁꯤ ꯅꯣꯛꯁꯥ ꯅꯣꯛꯅꯤꯡꯉꯕ ꯈꯪꯕ꯭ꯔ
ꯃꯥ ꯃꯁꯥ ꯏꯟꯁꯤꯦꯀ꯭ꯌꯣꯔ ꯑꯣꯏꯖ ꯆꯔꯝꯒꯅꯤ ꯑꯗꯨꯅꯅꯦ ꯃꯥ ꯊꯤꯒꯠꯂꯛꯏꯗꯣ
ꯍꯣꯏ ꯍꯣꯏ ꯍꯥꯏꯗꯤ ꯌꯥꯝ ꯃꯦꯀꯞ ꯀꯌꯥꯝ ꯇꯧꯕ ꯍꯩꯕꯤ ꯕꯦꯗꯤ ꯀꯥꯡꯕꯨꯗꯨꯅꯦꯕ ꯈꯪꯕ꯭ꯔꯥ
ꯑꯗꯨꯒ ꯃꯁꯛ ꯊꯤꯕꯗ
ꯃꯊꯛꯇꯤ ꯃꯦꯀꯞꯅ ꯍꯩꯕꯗꯣ ꯑꯗꯨ ꯑꯣꯏꯌꯦꯕ ꯈꯪꯕ꯭ꯔꯥ ꯊꯥꯒꯠꯍꯧꯕꯗ ꯈꯪꯕꯩ ꯋꯥꯅꯦꯕ ꯑ ꯑꯗꯨꯗ ꯈꯪꯕꯩ ꯋꯥꯅꯤ ꯗ ꯑꯗꯨꯅꯨ ꯊꯤꯒꯠꯂꯛꯏ ꯑꯗꯨꯅꯦꯗꯤ ꯑꯩꯗꯤ ꯑꯩꯈꯣꯏꯗꯤ ꯀꯦꯕ ꯅꯠꯇꯦꯗꯅ
ꯎꯝ
ꯁꯨꯝ ꯃꯁꯥꯏꯒꯤꯅꯦ ꯆꯦꯜꯂ ꯀꯥꯏꯅꯒ ꯈꯜꯂꯒ ꯑꯩ ꯑꯈꯣꯏ ꯍꯨꯖꯤꯛ ꯈꯛꯇꯗꯤ ꯀꯦꯕꯒ ꯍꯩꯔꯛꯏꯖꯦ ꯈꯪꯕ꯭ꯔꯥ
ꯑꯗꯣ ꯑꯩꯈꯣꯏꯅ ꯀꯦꯕ ꯍꯥꯏꯁꯦ ꯑꯩꯅ ꯎꯒꯤꯈꯤꯕꯗꯨꯗ ꯅꯪꯗꯣ ꯀꯩꯁꯨ ꯌꯥꯝ ꯅꯪ ꯌꯥꯝ ꯍꯦꯛꯇ ꯍꯦꯕꯤꯒ ꯀꯤꯕꯗꯨꯗꯤ ꯀꯤꯗꯕ ꯃꯥꯜꯂꯦ
ꯁꯤ ꯑꯩ ꯑꯩꯗꯤ ꯂꯤꯞꯁꯇꯤꯛ ꯁꯪꯈ꯭ꯔꯗꯤ ꯀꯦꯕꯅꯦꯕ ꯈꯪꯕ꯭ꯔꯦ ꯂꯤꯞꯁꯇꯤꯛ ꯁꯪꯈ꯭ꯔꯗꯤ ꯑꯈꯣꯏꯗꯤ ꯑ ꯑꯁ ꯈꯪꯗꯦ ꯀꯩꯅꯣ ꯀꯩꯅꯣ ꯂꯨꯍꯣꯡꯕ ꯆꯠꯄꯗ ꯕꯨꯠ ꯃꯥꯜꯂꯒ ꯂꯥꯏꯙꯤꯕꯤ ꯃꯥꯜꯂ ꯊꯣꯛꯂꯛꯄ ꯀꯥꯡꯕꯨ ꯑꯃ
ꯑꯗꯣ ꯍꯧꯖꯤꯛꯀꯥꯟꯁꯦ ꯑꯃ ꯄꯤꯒꯤ ꯃꯦꯀꯞꯁꯦ ꯑꯃ ꯂꯨꯍꯣꯡ ꯆꯠꯂꯝꯗꯥꯏ ꯃꯦꯀꯞ ꯂꯣꯏ ꯇꯧꯅꯔꯕꯅꯤꯕ ꯑꯃ ꯌꯥꯝꯅ ꯏꯀꯥꯏꯖꯕ ꯑꯃ ꯌꯥꯎꯕꯗꯣ ꯀꯩꯝꯒ ꯇꯧꯗꯕ
ꯑꯩꯁꯤ ꯍꯟ ꯗꯦꯠ ꯆꯠꯄꯗꯣ ꯑꯩꯁꯦ ꯀꯦ ꯀꯦꯕ ꯀꯣ ꯀꯦꯕꯁꯤꯗꯅꯦ ꯑ ꯀꯃꯥꯏꯅ ꯑꯩꯅ ꯀꯦꯔꯤꯁꯦ ꯀꯦꯗ꯭ꯔꯕ ꯁꯤꯅꯦꯕ ꯑꯩꯅ ꯈꯜꯂꯤꯁꯦ ꯍꯥꯏꯔꯤ ꯈꯟꯕꯗꯣ ꯏꯁꯥꯗ ꯑꯗꯨꯃꯥꯏ ꯈꯜꯂꯦꯕ ꯀꯥꯏꯗꯒꯤ ꯑꯁ ꯃꯤꯊꯨꯞꯀ ꯍꯥꯞꯇꯅ ꯍꯦꯛꯇ ꯑꯔꯣꯏꯕꯤꯗꯅꯤ ꯃꯤ ꯍꯧꯖꯤꯛꯀꯥꯟ ꯇꯧꯅꯩ ꯃꯌꯥꯝꯖꯦ
ꯑꯁ ꯍꯧꯖꯤꯛꯀꯥꯟꯁꯦ ꯑꯩꯈꯣꯏ ꯑꯩꯈꯣꯏ ꯌꯧꯕ ꯉꯝꯕ ꯅꯠꯇꯦꯗ
ꯋꯥꯠ ꯑꯁ ꯈꯪꯗꯦ ꯂꯥꯝꯕ ꯂꯥꯝꯖꯅꯤꯡꯗꯦꯀꯣ ꯑꯗꯨꯅꯦ ꯑꯩꯁꯦ ꯂꯝꯖꯅꯤꯡꯗ꯭ꯔꯦ ꯍꯥꯏꯁꯤꯅꯦ
ꯅꯪ ꯃꯥꯔꯤꯌꯥꯗ ꯇꯝꯃꯛꯄꯗ ꯀꯔꯤ ꯁꯨꯔꯌꯥ ꯕꯕ꯭ꯂꯨ ꯍꯣꯏꯁꯨ ꯄꯨꯂꯞ ꯃꯣꯏꯁꯨ ꯄꯨꯜꯂꯛꯏ ꯅꯠꯇ꯭ꯔꯥ ꯑꯥ
ꯕꯕ꯭ꯂꯨ ꯅꯍꯥꯟ ꯊꯦꯡꯅꯩ ꯈꯔꯗꯤ ꯀꯨꯏꯔꯦ ꯎꯝ ꯃꯍ ꯍꯥꯥꯕꯂꯤ ꯆꯄ ꯆꯥꯕ ꯆꯠꯄ ꯑꯈꯣꯢꯗꯣ ꯑꯗꯨꯗ
ꯃꯥꯗꯣ ꯑꯥ ꯃꯥ ꯍꯟꯗꯛ ꯅꯨꯄꯤ ꯑꯃ ꯀꯣꯏꯕ꯭ꯔꯥ ꯀꯩꯅꯣ ꯀꯔꯤ ꯊꯕꯛ ꯍꯥ
ꯑꯇꯣꯞꯄ ꯑꯃ ꯀꯣꯏꯔꯣꯏꯕ
ꯅꯠꯇꯦ ꯃꯥ ꯑꯅ ꯅꯍꯥꯟꯈꯩ ꯀꯣꯏꯗꯕ꯭ꯔꯥ ꯀꯩꯅꯣ ꯈ ꯈꯪꯗꯦ ꯑꯗꯨꯗꯣ ꯍꯟꯗꯛ ꯑꯅꯧꯕ ꯀꯣꯏꯕꯅꯦ ꯍꯥꯏꯌꯦ
ꯑꯣ ꯅꯍꯥꯟꯈꯩꯗꯤ ꯀꯣꯏꯔꯛꯇꯦ ꯑꯅꯨ ꯍꯥꯏꯕ꯭ꯔꯥ ꯑꯃ ꯀꯣꯏꯗꯥꯏꯅ ꯏꯅ ꯍꯧꯕ ꯅꯨ ꯑꯃꯨ ꯀꯣꯏꯕꯅꯤ
ꯈꯪꯗꯦ ꯑꯗꯨꯗꯤ ꯃꯥꯗꯣ ꯑꯩꯈꯣꯏ ꯂꯩꯀꯥꯏꯒꯤ ꯊꯥꯕꯛ ꯇꯧꯕꯗ ꯕꯕ꯭ꯂꯨꯅ ꯁꯨꯔꯤꯌꯥꯅ ꯃꯅꯤꯁꯅ ꯂꯥꯛꯑꯦꯕ ꯑꯗꯨꯗ ꯃꯁꯛꯇ ꯎꯅꯕ
ꯎꯝ ꯅꯤꯁ ꯌꯥꯝ ꯅꯨꯡꯉꯥꯏꯕꯅꯦ ꯄꯨꯟꯕ
ꯑ ꯍꯧꯖꯤꯛꯀꯥꯟ ꯍꯧꯖꯤꯛꯀꯥꯟ ꯏꯕꯥꯅꯤ ꯕꯦꯁꯇꯤꯒꯤ ꯇꯥꯏꯞꯇ ꯇꯧꯔꯤ ꯑꯗꯨꯝ ꯎꯅꯥ ꯈꯨꯗꯤꯡꯒꯤ ꯈꯠꯅꯩ ꯑꯗꯨꯝ
ꯌꯥꯝ ꯅꯨꯡꯉꯥꯏꯈꯤ ꯃꯤꯁꯀꯕꯥ ꯄꯥꯎ ꯐꯥꯎꯅꯈꯤꯗꯕ ꯀꯨꯏꯔꯦ ꯁꯀꯨꯜꯗꯕ ꯑꯗꯨꯝ ꯐꯥꯎꯅꯈꯤꯗ꯭ꯔꯦ ꯔꯤꯌꯨꯅꯤꯌꯟ ꯇꯧꯁꯦ ꯔꯤꯌꯨꯅꯤꯌꯟ ꯇꯧꯁꯤꯅꯗꯤ ꯍꯥꯏꯕ ꯈꯪꯕ꯭ꯔꯥ ꯑꯗꯨꯒꯅꯦ ꯔꯤꯌꯨꯅꯤꯌꯟ ꯇꯧꯁꯦ ꯇꯧꯔꯝꯗꯥꯏ ꯁꯤꯗ ꯍꯥꯏꯗꯤ ꯄꯥꯎꯁ ꯑꯗꯨꯝ ꯐꯥꯎꯅꯗꯕ ꯑꯗꯨꯝ ꯐꯥꯎꯅꯈꯤꯗꯕ ꯎꯅꯁꯤꯀ ꯅꯃ ꯎꯁꯤꯀ ꯅ
ꯑ ꯑꯗꯨꯝꯗꯤ ꯍꯥꯏꯅꯕꯅꯦ ꯑꯗꯨꯒ ꯁꯨꯡꯛꯎꯗꯤ ꯎꯅꯗꯕꯗꯣ
ꯈꯪꯗꯦ ꯑꯩ ꯉꯔꯥꯡ ꯂꯣꯏ ꯏꯃꯥꯟꯅꯕꯩ ꯂꯨꯍꯣꯡꯕ ꯆꯠꯄꯗꯣ ꯑꯗꯨꯗꯤ ꯁꯤꯁꯨ ꯃꯌꯥꯝ ꯑꯃ ꯊꯦꯡꯅꯩꯌꯦ ꯑꯗꯨꯁꯨ ꯍꯥꯏꯗꯤ ꯅꯨꯄꯥꯈꯩ ꯑꯣꯏꯕꯅꯤꯅ ꯑꯗꯨꯝ ꯑꯩꯈꯣꯏ ꯅꯨꯄꯤ ꯃꯁꯦꯟ ꯐꯝꯃꯦ ꯅꯨꯄꯥꯈꯩ ꯑꯩꯈꯣꯏ ꯅꯥꯀꯟꯗ ꯊꯪꯅꯕꯒ ꯇꯦꯕꯜ ꯊꯪꯅꯕꯗꯨꯒ ꯋꯥꯔꯤ ꯁꯥꯟꯅꯔ ꯂꯩꯔ ꯂꯥꯛꯑꯦ ꯑꯗꯇꯩꯗꯤ ꯊꯣꯛꯑꯒꯦꯀꯣ ꯆꯠꯂꯨꯈꯤꯒꯦꯀꯣꯉ ꯅꯨꯡꯉꯥꯏꯅ ꯂꯩꯔꯣꯀꯣꯅ ꯑꯗꯨꯝ ꯍꯥꯏꯔꯃ ꯊꯣꯛꯂꯛꯑꯦ ꯀꯩ ꯎꯄꯥꯏ ꯂꯩꯦ
ꯀꯩꯅꯣ ꯂꯨꯍꯣꯡꯉꯤꯁꯦ ꯅꯨꯄꯤꯔꯔꯕ ꯑꯣ ꯑꯗꯨꯒ ꯀꯩꯅꯣ ꯇꯧꯔꯕ ꯅꯨꯄꯤꯁꯤꯅ ꯅꯣꯏꯇꯥ ꯃꯤꯅꯔꯛ
ꯇꯥꯃꯤꯜ ꯔꯛꯇꯤ ꯇꯥꯃꯤꯜ ꯅꯥꯔꯛꯇꯤ ꯑꯇꯣꯞꯄꯅꯦ ꯁꯨꯝꯃꯪ ꯈꯪꯗꯦ ꯃꯤ ꯎꯝ ꯉꯒꯟ ꯇꯥꯗ꯭ꯔꯤ ꯏꯕꯦꯝꯃ ꯑ ꯇꯗ꯭ꯔꯦ ꯁꯨꯝ ꯈꯜꯂꯅꯦ ꯅꯟꯗ꯭ꯔꯕꯅꯦ
ꯈꯪꯕꯗ ꯑꯩꯅ ꯈꯔ ꯂꯨꯅ ꯆꯤꯟꯅꯕꯗ ꯃꯤ ꯑꯅꯤꯒꯨꯝꯕꯗꯤ ꯍꯣꯡꯈ꯭ꯔꯦ ꯑꯩꯈꯣꯏ ꯑꯩꯒꯤꯂ ꯃꯆꯥꯁꯨ ꯂꯣꯏ ꯌꯥꯎꯈ꯭ꯔꯦ
ꯍꯥꯏ ꯑꯩ ꯅꯤꯡꯅ ꯃꯥꯗꯤ ꯏ ꯑꯩꯈꯣꯏ ꯀꯣꯂꯦꯖ ꯖꯤꯄꯤ ꯇꯝꯃꯝꯕꯗꯣ ꯑꯃ ꯍꯣꯡꯉꯦ ꯑꯩꯈꯣꯏ ꯑꯩꯈꯣꯏ ꯄꯨꯜꯂꯛꯄ ꯁꯣꯁꯤꯌꯣꯂꯣꯖꯤꯒꯤꯅꯤꯅ ꯑꯃꯝ ꯍꯣꯡꯒꯦ
ꯐꯥꯏꯅꯥꯟꯁꯤꯅ ꯀꯃꯥꯏꯅ ꯊꯦꯡꯅꯩꯅꯕ ꯁꯣꯁꯤꯣꯂꯣꯖꯤ ꯂ ꯃꯥꯅ ꯁꯣꯁꯤꯣꯂꯣꯖꯤ ꯂꯧꯔꯛꯄ
ꯃꯦꯙꯥꯒ ꯇꯤꯅꯗꯔꯣ
ꯍꯥ
ꯐꯅꯟꯁꯦ ꯇꯤꯅꯥꯒ ꯇꯤꯟꯅꯗ꯭ꯔꯥ
ꯑꯥ
ꯐꯅꯟꯁꯦ ꯑꯗꯨꯝ ꯂꯥꯛꯄ ꯑꯩꯈꯣꯏ ꯄꯔꯤꯇꯝ ꯌꯦꯡꯗꯣꯏꯅꯦ ꯄꯔꯤꯇꯝ ꯌꯦꯡꯗꯣꯏꯅꯦꯅ ꯄꯔ꯭ꯤꯇꯝ ꯉꯥꯎꯔꯝꯃꯤꯗꯅ ꯃꯥꯁꯦ ꯍꯣꯏ ꯍꯣꯏ ꯄꯔ꯭ꯤꯇꯥꯝ ꯑꯩꯒ ꯗꯥꯏꯅꯥꯒꯗꯤ ꯇꯤꯟꯅꯩꯗꯅ ꯗꯥꯏꯅꯥꯒ ꯑꯩꯈꯣꯏ ꯏꯕꯅꯤꯗꯤ ꯄꯔꯥꯟꯅꯦ ꯑꯥꯔꯣꯏꯕꯤ ꯑꯗꯗꯤ ꯐ
ꯑꯩ ꯅꯍꯥꯟ ꯈꯔ ꯃꯃꯥꯡꯗ ꯗꯥꯏꯅ ꯍꯣꯏꯗ ꯆꯠꯂꯨꯔꯦ ꯍꯩꯈꯥ ꯍꯩꯈꯥ ꯄꯥꯜꯂꯦꯍꯦ ꯃꯣꯏ ꯍꯩꯈꯥ ꯐꯖꯕ ꯃꯌꯥꯝ ꯄꯥꯜꯂꯦ ꯑꯗꯨ ꯆꯥꯔ ꯂꯥꯛꯑꯦ
ꯑꯩ ꯑꯩꯁꯨ ꯅꯍꯥꯟ ꯆꯠꯂꯨꯏ ꯐꯅꯥꯟꯒ ꯑꯄꯊꯣ ꯆꯥꯅꯕꯥ ꯑꯃꯇ ꯂꯩꯇꯔꯥꯕꯣ ꯍꯥꯏꯒ ꯃꯤ ꯑ ꯀꯧ ꯇꯥꯗ ꯍꯥꯞꯄ ꯊꯝꯕꯅꯦ ꯆꯦꯔꯪꯗ ꯍꯥꯞꯄ ꯄꯨꯔꯒ ꯂꯛꯏ ꯃꯥꯅꯤ ꯆꯤꯛ ꯆꯤꯛꯅꯨꯡꯁꯤꯗ ꯍꯦꯛꯑꯒ ꯄꯨꯔꯥ ꯂꯥꯛꯏ ꯃꯥꯏ ꯐꯅꯥꯟ ꯗꯥꯏꯅꯥꯅ ꯍꯦꯛꯈꯣꯅꯥ
ꯃꯥꯏ ꯄꯔꯤꯇꯝ ꯌꯦꯡꯉꯨꯁꯦꯅꯅꯦ ꯔꯤꯝꯁꯁꯤꯗꯁꯨ ꯑꯆꯥꯄꯣꯠ ꯆꯥꯕꯁꯦ ꯑꯗꯨꯝ ꯆꯠ
ꯂꯣꯏꯔꯛꯄꯁꯤꯗꯅꯦ ꯀ꯭ꯂꯥꯁ ꯂꯣꯏꯔꯛꯄꯁꯤꯗꯅꯦ ꯄꯔꯤꯇꯝ ꯌꯦꯡꯉꯨꯁꯤꯅ ꯆꯠꯂꯅꯤꯕ ꯐꯝꯃꯥꯅꯤ ꯐꯝꯃꯥꯅꯤ ꯊꯣꯛꯂꯛ ꯑꯔꯣꯏꯕ ꯑꯗꯩꯩꯗꯤ ꯄꯔꯤꯇꯝꯁꯦ ꯃꯦꯁꯦꯁ ꯊꯔꯒ ꯐꯣꯟ ꯇꯧꯔꯒ ꯊꯣꯛꯑꯅꯤꯕ ꯆꯪꯉꯛꯀꯦ ꯑꯩꯈꯣꯏ ꯂꯥꯛꯑꯦ ꯍꯥꯏꯔꯒ ꯃꯥꯏ ꯍꯨꯏꯒꯗꯨ ꯌꯦꯡꯅꯔꯛꯑꯦ ꯄꯔꯤꯇꯝꯒꯤ ꯑꯤꯁ ꯑꯜ ꯍꯔꯥꯎꯕꯤꯅꯤ ꯂꯣꯏꯕꯤꯅꯤ ꯑꯔꯣꯏꯕꯤꯅꯤ ꯄꯔꯤꯇꯝ ꯌꯦꯡꯉꯨꯁꯦꯗꯅꯦ ꯄꯔꯤꯇꯝꯒꯤ ꯃꯅꯤ ꯑꯃ ꯂꯩꯕꯅꯦꯕ ꯂꯨꯍꯣꯡꯗꯕ ꯈꯪꯕ꯭ꯔꯥ ꯂꯩꯁꯥꯕꯤ ꯃꯦꯀ ꯃꯦꯀ ꯃꯦꯀꯞ ꯃꯦꯀꯞ ꯃꯌꯥꯝ ꯇꯧꯕꯤꯗꯣ ꯑꯗꯨ ꯑꯗꯨꯁꯨ ꯃꯅꯥ ꯉꯥꯎ ꯑꯗꯨꯕ
ꯑꯗꯨ ꯑꯗꯨꯅꯦ ꯍꯧꯖꯤꯛꯇꯤ ꯉꯥꯎꯗ꯭ꯔꯕꯅꯦ
ꯍꯧꯖꯤꯛꯄꯨꯗꯤ ꯍꯣꯏ ꯃꯔꯛ ꯃꯔꯛꯇ ꯑꯥ ꯃꯔꯛ ꯃꯔꯛꯇꯕꯨꯗꯤ ꯍꯥꯏꯔꯛꯑꯦ ꯑꯗꯣ ꯍꯥꯏꯔꯛ ꯇ꯭ꯔꯦ ꯍꯧꯖꯤꯛꯀꯥꯟꯗꯤ ꯀꯌꯥꯝ ꯄꯥꯡꯅ
ꯎꯝ ꯍꯥꯏꯔꯛꯔꯣꯏꯏ ꯑꯃꯨꯛ ꯀꯩ ꯍꯥꯏꯔꯈꯅꯤ ꯁꯪꯒꯥꯝ ꯅꯤꯡꯁꯤꯡꯉꯦ ꯁꯪꯒꯥꯝꯗꯣ ꯄꯣꯁ ꯌꯥꯝ ꯇꯥꯕꯅꯦ ꯑ ꯃꯣꯏ ꯂꯨꯍꯣꯡꯗꯧ ꯃꯥꯟꯗ꯭ꯔꯦ ꯇꯧꯔꯛꯑꯅꯤ ꯃꯥꯒꯤ ꯑꯃꯨꯛ
ꯑꯩꯅ ꯊꯤ ꯊꯤ ꯉꯥꯡꯕ ꯇꯒꯤ ꯍꯥꯏꯔꯛꯈꯤꯗ꯭ꯔꯦꯕ
ꯍꯥꯏꯔꯛꯑꯣꯏ ꯑꯩꯈꯣꯏꯁꯨ ꯊꯤꯟ ꯊꯤ ꯉꯥꯡꯉꯦ
ꯃꯥꯒꯤ ꯃꯣꯏ ꯅꯣꯏ ꯑꯦꯟ ꯖꯤ ꯁꯤꯒꯤ ꯇꯧꯕ ꯑꯃ ꯀꯩ ꯃꯃꯤꯡ ꯀꯥꯎꯊꯣꯛꯈ꯭ꯔꯦꯅꯦ ꯖꯦꯅꯤꯗꯣ ꯖꯦꯅꯤ ꯈꯪꯕ꯭ꯔ ꯕꯣꯣꯏ ꯀꯠ ꯀꯄ ꯇꯝꯕꯣꯏꯗꯣꯖꯤꯅꯤ ꯍꯥꯏꯕ
ꯀꯅꯥꯅꯣ ꯍꯥꯏꯁꯦ
ꯈꯪꯗꯦ ꯃꯃꯤꯡꯗꯣ ꯖꯤꯅꯤ ꯃꯥꯌꯥ ꯇꯝꯃꯛꯄꯅꯤꯅ ꯃꯥꯁꯨ ꯑꯩꯈꯣꯏꯗꯤ ꯖꯨꯅꯤꯌꯔ ꯑꯣꯏꯗꯣꯏꯅꯦ ꯑꯩꯈꯣꯏꯁꯨꯨꯅꯦ ꯑꯣꯏꯗꯣꯏꯅꯤ
ꯈꯪꯅꯗꯦ
ꯑ ꯐꯔꯦꯟꯗꯤ ꯈꯪꯗꯕꯅꯦꯕ ꯃꯥꯅ ꯃꯥꯔꯁ ꯄꯔꯁꯀꯤ ꯇꯥꯛꯄ ꯆꯠꯄꯗꯣ ꯑꯩꯁꯨ ꯌꯥꯎꯋꯦꯕꯀꯣ ꯑꯗꯨꯒꯅꯦ ꯐꯔꯦꯟ ꯋꯥꯔꯤ ꯃꯣꯏ ꯋꯥꯔꯤ ꯁꯨꯝꯁꯔꯛꯄꯗꯨꯅꯦ ꯑ ꯁꯤꯅꯤꯌꯔ ꯐꯥꯏꯅꯦꯜ ꯑ ꯆꯩꯕꯗ ꯀꯩꯅꯣ ꯃꯌꯨꯡ ꯆꯤꯛꯄꯅꯤ ꯈꯪꯕ ꯈꯣꯠꯄ꯭ꯔꯅ ꯇꯥꯋꯥꯏ ꯁꯨꯝ ꯁꯥꯟꯅꯔꯛꯄ ꯑꯗꯨ ꯑꯃꯨ ꯐꯥꯏꯜ ꯑꯩꯈꯣꯏꯅ ꯐꯅꯜꯁꯦ ꯐꯥꯀꯤꯅ ꯂꯧꯔꯤꯗꯨꯒ ꯑꯉꯥꯡꯈꯩꯗꯨꯅ ꯐꯅꯜ ꯀꯤꯔꯤꯗꯨꯒ ꯑꯩꯁꯦ ꯅꯣꯡꯅꯤꯡ ꯑꯣꯏꯅ ꯁꯤꯔꯕꯒ ꯇ꯭ꯔꯥ ꯆꯠ ꯑꯗꯨꯗ ꯅꯣꯏ ꯑꯩꯅ ꯍꯥꯏꯕ ꯈꯪꯕ ꯃꯣꯏꯗ ꯅꯣꯏ ꯐꯖꯅ ꯉꯥꯡꯉꯛꯑꯗꯤ ꯑꯩꯉꯣꯟꯗ ꯍꯥꯏꯔꯛꯑꯣ ꯑꯩꯅ ꯉꯝꯃꯦ ꯐꯅꯟꯗꯦꯅ ꯍꯥꯏꯕ ꯈꯪꯋ ꯑꯉꯥꯡꯉꯗ ꯑꯥꯏ ꯃꯌꯨꯝ ꯆꯠꯂꯦ ꯈꯣꯠꯂꯦꯅ ꯇꯧꯒꯥꯊꯃꯛꯄꯗꯁꯤꯗꯣꯛ ꯁꯤꯔꯕ ꯐꯖꯅ ꯉꯥꯡꯒꯗꯕ ꯐꯅꯅ ꯉꯥꯡꯕꯗꯨꯕꯨ ꯀꯃꯥꯏ ꯃꯌꯨꯝꯁꯦ ꯇꯣꯏꯅ ꯂꯣꯏꯁꯤꯦꯕ ꯈꯪꯕ꯭ꯔꯥ
ꯑꯃ ꯑꯩꯈꯣꯏꯗꯣ ꯁꯥ ꯊꯤꯗꯕ ꯁꯨꯃꯥꯏꯅ ꯇꯧꯕꯗꯗꯤ ꯑꯗꯨꯝ ꯀꯩꯝ ꯇꯧꯗ꯭ꯔꯒ ꯑꯉꯥꯡ ꯃꯃꯥꯡꯗꯗꯤ ꯁꯥꯊꯤꯗꯕ ꯌꯥꯗꯕ ꯑꯃ ꯑꯗꯨꯝ ꯃꯁꯛ ꯑꯃ ꯑꯣꯟꯗꯕ ꯌꯥꯗꯕꯒꯤ ꯑꯗꯨꯝ ꯑꯣꯟꯕꯗ ꯗ ꯑꯉꯥꯡ ꯀꯤꯍꯟꯕꯒꯤꯅꯦꯕ ꯈꯪꯕ꯭ꯔꯥ ꯂꯥꯎꯊꯠꯄꯅ ꯂꯕ ꯌꯥꯝ ꯀꯟꯕꯅꯤ ꯃꯥꯗꯣ
ꯃꯈꯣꯟ ꯏꯆꯥꯎ ꯆꯥꯎꯕꯩ ꯀꯤꯁꯨ ꯀꯤꯔꯝꯅꯤꯕ ꯈꯪꯉꯦꯕ ꯕꯣꯇꯤꯗꯨꯒ ꯐꯨꯗ ꯐꯨꯔꯛ ꯇꯣꯉꯥꯟꯕꯗꯣ ꯍꯪꯕ꯭ꯔ ꯆꯪꯁꯤꯜꯂꯒ ꯄꯩꯁꯤꯜꯂꯒ ꯑꯗꯨꯃꯥꯏꯅ ꯇꯧꯔꯝꯒꯅꯤ ꯑꯩ ꯈꯪꯉꯦꯕ ꯑꯗꯩ ꯑꯃ ꯍꯥꯏꯔꯛꯄꯩꯁꯤ ꯅꯣꯛꯕ ꯅꯣꯛꯑꯡꯕ ꯁꯤꯌꯦꯕ ꯑꯗꯩꯗꯤ ꯑꯁ ꯈꯪꯗꯦ ꯃꯥ ꯑꯦꯟ ꯁꯤꯖꯤꯒꯤ ꯇꯥꯔꯗꯤ ꯑꯗꯨꯝ ꯑꯩꯒ ꯗꯥꯏꯅꯥꯒꯗꯤ ꯑꯗꯨꯝ ꯌꯥꯎꯔꯦ ꯍꯥꯏꯗꯤ ꯑꯗꯨꯝ ꯂꯥꯛꯑꯣ ꯂꯥꯛꯑꯣꯅ
ꯎꯝ
ꯍꯥꯏꯗꯤ ꯖꯤꯄꯤꯖꯥꯕꯁꯨ ꯅꯨꯡꯉꯥꯏꯕꯅꯦ
ꯑꯩꯗꯤ ꯀꯣꯂꯦꯖ ꯀꯣꯂꯦꯖ ꯇꯝꯃꯛꯄꯗꯣ ꯖꯤꯄꯤꯤꯒꯤ ꯑꯌꯥ ꯍꯥꯏꯗꯤ ꯑꯩꯗꯣ ꯖꯤꯄꯤꯗ ꯇꯝꯃꯛꯇ꯭ꯔꯁꯨ ꯖꯤꯄꯤꯗ ꯑꯗꯨꯝ ꯂꯩꯔꯛꯄꯒꯤ ꯀꯣꯂꯦꯁꯦ ꯅꯤꯡꯁꯤꯡꯉꯛꯄꯗ ꯅꯨꯡꯉꯥꯏꯐꯝ ꯑꯃ ꯏꯈꯪ ꯈꯪꯗꯕ ꯖꯤꯄꯤꯤ ꯑꯣꯏꯅ ꯑꯣꯖꯥꯒꯁꯦ ꯖꯤ